ꯂꯣ ꯑꯩꯗꯤ ꯌꯥꯏꯌꯦ ꯑꯩꯒꯤꯗꯤ ꯌꯥꯏꯌꯦ
ꯑꯗꯨꯅꯦ ꯌꯥꯕꯒꯤ ꯇꯥꯏꯞ ꯇꯧꯔꯕꯅꯦꯕꯀꯣ ꯑꯗꯣ ꯁꯤ ꯁꯅꯥꯔꯒꯨꯝꯁꯦ
ꯍꯥ
ꯑꯗꯣ ꯁꯤ ꯃꯇꯥꯡ ꯁꯥꯟꯅꯔꯒꯨꯝꯁꯦ ꯇꯨꯏꯁꯟ ꯃꯅꯨꯡꯗ ꯅꯠꯇ꯭ꯔꯥ
ꯃꯥꯅꯦ
ꯑꯩꯗꯣ ꯇꯨꯝꯃꯤꯀꯥꯟꯗꯣ ꯇꯝ ꯗꯨꯗ ꯀꯩ ꯍꯥꯏꯅꯣ ꯇꯥ
ꯃꯇꯥꯡ ꯆꯥꯗꯕꯗꯣ ꯍꯥꯏ ꯇꯥꯏ
ꯎꯝ ꯃꯇꯥꯡ ꯆꯥꯗ꯭ꯔꯁꯨ ꯁꯤ ꯌꯥꯔꯤ ꯍꯥꯏꯗꯤ ꯑꯗꯣ ꯑꯥꯗꯤ ꯁꯤ ꯁꯥꯟꯅꯔꯒꯨꯝꯁꯤ ꯑꯩꯗꯣ ꯇꯨꯝꯃꯤꯀꯥꯟꯒꯤꯗꯣ ꯍꯜꯂꯣ
ꯇꯥꯏ ꯇꯥꯏ
ꯑꯩꯅ ꯇꯨꯝꯃꯤꯀꯥꯟꯒꯤꯗꯣ ꯄꯩꯁꯥ ꯊꯥꯔ ꯂꯩꯔꯝꯃꯦꯕꯀꯣ ꯑꯩ ꯉꯔꯥꯡ ꯑꯦꯀꯥꯎꯟ ꯑꯃ ꯉꯔꯥꯡꯂ ꯀꯩꯅꯣ ꯀꯥꯎꯔꯦꯅꯦ ꯑꯦꯀꯥꯎꯟ ꯑꯃ ꯊꯥꯔꯛꯄꯅꯦꯕꯀꯣ ꯑꯗꯨꯗꯣ ꯍꯥꯏꯗꯤ ꯄꯩꯁꯥ ꯊꯥꯔꯒ ꯂꯩꯔꯝꯃꯦ ꯑꯗꯨꯗꯣ
ꯒꯦꯝ ꯑꯦꯀꯥꯎꯟ ꯅꯠꯇ꯭ꯔꯣ
ꯑꯥ ꯒꯦꯝ ꯑꯦꯀꯥꯎꯟ ꯃꯤꯒꯤ ꯑꯩꯅ ꯊꯥꯒꯠꯄꯤꯕ ꯍꯥꯏꯇꯥꯔꯦ ꯑꯥꯎ
ꯎꯝ
ꯑꯗꯨꯗꯣ ꯍꯥꯏꯗꯤ ꯑꯥ ꯑꯃꯒ ꯆꯍꯨꯝꯅꯦꯕꯀꯣ
ꯎꯝ
ꯑꯃꯒ ꯆꯥꯝꯔꯤꯗ ꯊꯥꯠꯄ ꯑꯗꯨ ꯇꯥꯜꯂꯒ ꯆꯍꯨꯝꯗ ꯑꯣꯏꯅ ꯇꯧꯕ ꯑꯗꯨꯗꯣ ꯑꯩꯅ ꯊꯥꯠꯄꯁꯤꯅ ꯑꯃꯥꯒ ꯀꯌꯥꯅꯣ ꯆꯠ ꯑꯗꯨꯝ ꯍꯣꯏ ꯑꯆꯥꯒꯦ ꯑꯗꯨꯒꯤꯗꯨꯗ ꯀꯩ ꯍꯥꯏꯇꯥꯔꯦ ꯑꯃꯥꯒ ꯆꯥꯇ꯭ꯔꯨꯛ ꯊꯥꯔꯛꯄꯀꯣ ꯃꯥꯅ ꯑꯩꯅ ꯑꯥ ꯑꯩꯒꯤ ꯏꯇ꯭ꯣꯔꯗ ꯊꯥꯠꯄꯗꯣ ꯑꯃꯤꯒ ꯆꯠ ꯇꯨꯛꯇ ꯊꯥꯒꯠꯄ ꯑꯗꯨꯗꯤ ꯀꯌꯥ ꯇꯥꯔꯦ ꯂꯨꯄꯥ ꯆꯍꯨꯝ ꯇꯣꯡꯕ ꯇꯥꯎ ꯃꯥꯂꯦ
ꯁꯤꯁꯦ ꯑꯦꯔꯥ ꯎꯝ ꯋꯥꯟ ꯑꯣꯟꯊꯣꯛꯈ꯭ꯔꯃꯦ ꯆꯍꯨꯝ
ꯎꯝ ꯆꯍꯨꯝ ꯇꯣꯡꯗꯣꯏꯅꯦꯕꯀꯣ
ꯎꯝ ꯀꯩꯝ ꯇꯥꯗꯕꯤꯗ
ꯑꯩꯅ ꯇꯥꯕꯅꯦ ꯍꯥꯏꯗꯤ ꯑꯩꯅ ꯇꯥꯔꯤꯁꯤꯅ ꯑꯃꯥ ꯑꯩꯅ ꯑꯩꯅ ꯌꯨ ꯈꯨꯊꯥꯡꯗꯣ ꯃꯄꯨꯗꯣ
ꯎꯝ
ꯑꯗꯨꯒꯤ ꯑꯗꯨꯒꯤ ꯃꯄꯨꯗꯨꯗꯅꯦꯕꯀꯣ ꯑꯩꯅ ꯍꯥꯏꯁꯦ
ꯎꯝ
ꯍꯥꯏꯗꯤ ꯆꯥꯝꯃꯈꯛ ꯇꯥꯔꯣꯅ ꯍꯥꯏꯗꯤ ꯃꯥꯅ ꯂꯤꯁꯤꯡ ꯑꯃꯒ ꯆꯥꯝꯃꯔꯤ ꯊꯥꯔꯛꯄꯗꯣ ꯑꯩꯅ ꯆꯍꯨꯝꯗ ꯑꯣꯏꯅ ꯑꯗꯨꯃꯥꯏꯅ ꯆꯥꯝꯃ ꯇꯥꯔꯨꯅ ꯍꯥꯏꯔꯒ ꯑꯗꯨꯃꯥꯏꯅ ꯇꯧꯕꯅꯦꯕꯀꯣ꯫ ꯑꯃꯁ ꯇꯨꯡꯒꯤ ꯑꯩꯉꯣꯟꯗ ꯄꯩꯁꯥ ꯊꯥꯛꯄ ꯅꯨꯄꯥꯗꯨꯅꯗꯤ ꯇꯥꯗꯦꯕꯀꯣ ꯆꯅꯤ ꯇꯣꯡꯗꯧꯗꯗ ꯑꯩꯅ ꯆꯍꯨꯝ ꯇꯣꯡꯉꯤꯅꯦꯕ ꯆꯥꯝꯃ ꯇꯥꯔꯒ꯫
ꯅꯪ ꯉꯥꯡꯏꯗꯣ ꯑꯩꯗꯣ ꯀꯣꯛ ꯉꯥꯎꯋꯦ꯫
ꯑ ꯍꯥꯏꯗꯤ ꯎꯝ ꯅꯪꯅ ꯑꯦꯀꯥꯎꯟ ꯑꯃ ꯌꯣꯜꯂꯦꯕꯀꯣ ꯂꯤꯁꯤꯡ ꯑꯃ ꯆꯥꯝꯃꯔꯤꯗꯥ꯫
ꯎꯝ꯫
ꯑꯩꯅ ꯇꯥꯡꯈꯠꯂꯒ ꯂꯤꯁꯤꯡ ꯑꯃ ꯆꯥꯇ꯭ꯔꯨꯛꯇ ꯌꯣꯜꯂꯦ꯫
ꯎꯝ꯫
ꯆꯦ ꯉꯥꯟꯊꯣꯏꯅ ꯂꯤꯁꯤꯡ ꯑꯃ ꯆꯥꯇ꯭ꯔꯨꯛꯇ ꯂꯩꯔꯒꯦꯅ ꯑꯩꯉꯣꯟꯗ ꯂꯤꯁꯤꯡ ꯑꯃ ꯆꯥꯇ꯭ꯔꯨꯛ ꯊꯥꯔꯛꯑꯦ꯫
ꯎꯝ꯫
ꯑ ꯑꯗꯨꯗꯃꯥꯏꯅ ꯊꯥꯔꯛꯄꯗꯨꯗ ꯑ ꯄꯩꯁꯥꯗꯣ ꯀꯥꯞꯄꯛꯑꯕꯅꯤꯅ ꯍꯥꯏꯗꯤ ꯁꯨꯝꯒꯤ ꯆꯦꯒꯤ ꯄꯩꯁꯥꯗꯣ ꯑꯉꯣꯟꯇ ꯀꯥꯞꯄꯝꯅꯤ ꯂꯩꯔꯒꯦ ꯄꯩꯁꯥ ꯀꯥꯞꯄꯕꯅꯤ ꯑꯩ ꯈꯨꯠꯇ ꯂꯩꯔꯦꯗꯅ꯫
ꯎꯝ꯫
ꯄꯩꯁꯥꯗꯨ ꯂꯩꯔꯃꯤꯅ ꯑꯩꯅ ꯅꯪꯉꯣꯟꯗ ꯑꯃꯨꯛ ꯁꯨꯃꯥꯏꯅ ꯑꯃ ꯆꯥꯝꯃꯔꯤ ꯊꯥ ꯄꯗꫭ ꯅꯪꯅ ꯑꯗꯨꯗꯣ ꯂꯨꯄꯥ ꯆꯥꯝꯃ ꯇꯥꯔꯣ ꯑꯃ ꯆꯍꯨꯝ ꯀꯥꯞꯄꯛꯑꯒꯦꯅ ꯍꯥꯏꯕ꯫
ꯑꯥꯏ ꯅꯠꯇꯦ ꯑꯦꯁ ꯏ ꯑꯦꯁ ꯫ ꯑꯣ꯫
ꯑꯗꯨꯃꯥꯏꯅ ꯎꯝ ꯎꯝ ꯎꯝ ꯑꯗꯨꯃꯥꯏꯅ ꯇꯧꯕ꯫ ꯏꯃꯦꯜ ꯊꯥꯔꯛꯑꯦ ꯄꯥꯁꯋꯥꯔꯗ ꯖꯤꯃꯦꯜ ꯄꯥꯁꯋꯥꯗ ꯊꯥꯔꯛꯑꯦ ꯑꯗꯨꯗꯣ ꯑꯩ ꯍꯥꯏꯈꯤꯒꯦ ꯍꯥꯏꯗꯤ ꯑ ꯃꯥ ꯍꯥꯏꯁꯦ ꯃꯥꯁꯨ ꯑꯇꯣꯞꯄꯗꯒꯤ ꯂꯩꯔꯛ ꯄꯅꯤꯅ ꯑꯗꯨꯅ ꯀꯔꯤꯝꯇ ꯁꯦ ꯀ꯭ꯌꯣꯔ ꯇꯧꯔꯅꯨ ꯍꯥꯏꯗꯤ ꯁꯦꯀ꯭ꯌꯣꯔ ꯇꯧꯔꯗꯤ ꯏꯃꯦꯜꯁꯦ ꯑ ꯕ꯭ꯂꯣꯛ ꯆꯥꯕ ꯌꯥꯎꯕꯅꯦꯕ꯫ ꯍꯥꯏꯗꯤ ꯀꯥꯟꯅꯣꯝ ꯈꯨꯗꯛꯇ ꯆꯪꯁꯤꯜꯂꯛꯑꯒ ꯍꯧꯖꯤꯛꯇ ꯆꯪꯉꯛꯑꯒ ꯃꯥ ꯏꯃꯦꯜꯗꫭ ꯀꯣꯔꯣꯛ-ꯀꯣꯔꯣꯛ ꯑꯣꯠꯂꯗꯤ ꯑꯗꯨꯃꯥꯏꯅ ꯃꯣꯏꯅ ꯆꯤꯡꯅꯕꯒꯤ ꯂꯣꯛ ꯀꯥ ꯄꯤꯁꯤꯟꯕꯅꯦꯕꯀꯣ꯫
ꯑꯥ꯫
ꯑꯗꯨꯗꯣ ꯑꯗꯨꯃꯥꯏꯅ ꯇꯧꯕ ꯌꯥꯎꯕꯅꯦ ꯑꯗꯨꯗꯨꯒꯤ ꯀꯩꯝ ꯇꯧꯔꯅꯨ ꯈꯣꯠꯀꯅꯨꯅ ꯍꯥꯏꯕ꯫
ꯑ ꯍꫭ ꯍꫭꯏ꯫
ꯑꯗꯨꯗ ꯎꯝ ꯃꯌꯥꯡ ꯃꯆꯥꯅꯤ ꯑꯁꯤꯕꯨꯗꯤ꯫ ꯃꯥ ꯌꯨꯝꯊꯪꯅꯕ ꯑꯉꯥꯡꯗꯣ꯫ ꯑꯗꯨꯗꯨꯅ ꯅꯝꯕꯔ ꯄꯤꯔꯛꯄꯅꯤꯅ꯫
ꯑꫭ꯫ ꯁꯤꯖꯦ꯫ ꯀꯩꯗꯧꯏꯅꯣ꯫
ꯑꯩꯔꯣ꯫
ꯑꯥ꯫
ꯑꯗꯨꯗꯨꯒꯤ ꯍꯧꯖꯦ ꯀꯤꯗꯣ ꯃꯥꯅ ꯊꯥꯔꯛꯑꯦꯕꯀꯣ ꯏꯃꯦꯜꯗ ꯌꯣꯟꯅꯕꯅꯦ ꯍꯥꯏꯗꯅ ꯑꯩꯈꯣꯏꯅ ꯑꯦꯀꯥꯎꯟ ꯌꯣꯟꯕꯁꯦ꯫
ꯑꯥ꯫
ꯍꯥꯟꯅꯕꯨ ꯑꯩꯅ ꯈꯪꯗ꯭ꯔꯤꯀꯥꯟꯗ ꯑꯗꯨꯃꯥꯏꯅ ꯑꯦꯞ ꯕꯤ ꯅꯨꯡꯕꯤ ꯇꯧ ꯍꯧꯖꯤꯛꯇꯤ ꯏꯃꯦꯜꯅ ꯑꯌꯥꯝꯕ ꯂꯣꯏꯅ ꯑꯣꯏꯔꯝꯃꯦꯕ꯫ ꯀꯣ ꯏꯃꯦꯜꯗꯩ ꯍꯦꯟꯅ ꯁꯦꯀ꯭ꯌꯣꯔ ꯑꯣꯏꯕ ꯂꯩꯇꯦꯕꯀꯣ꯫
ꯎꯝ
ꯑꯗꯨꯗꯣ ꯑꯗꯨꯃꯥꯏꯅ
ꯑꯗꯨꯏꯗꯣ ꯀꯌꯥ ꯑꯥ ꯑꯗꯨꯒꯤ ꯃꯥ ꯏꯃꯦꯜꯗꯣ ꯊꯥꯔꯛꯑꯦ ꯃꯥ ꯅꯨꯄꯥ ꯇꯥꯃꯣꯅ ꯊꯥꯔꯦꯕꯀꯣ
ꯎꯝ
ꯑꯗꯨꯒꯤ ꯑꯗꯨ ꯏꯃꯦꯜꯗꯣ ꯑꯩꯅ ꯍꯟꯗꯛ ꯑꯩꯈꯣꯏ ꯆꯦ ꯑꯗꯨꯗ ꯁꯨꯃꯥꯏ ꯁꯨꯃꯥꯏꯅ ꯍꯥꯞ ꯇꯧꯅꯤ ꯈꯣꯠ ꯇꯧꯅꯤ ꯇꯥꯛ ꯕꯒꯤꯗꯣ ꯑꯗꯨꯗꯣ ꯇꯧꯕꯤꯔꯤꯕ ꯑꯩꯅ ꯈꯪꯗꯕꯗꯣ ꯑꯩꯈꯣꯏꯅ ꯇꯥꯛꯇꯣꯏꯅꯦꯕꯀꯣ
ꯎꯝ
ꯑꯗꯨꯗꯨꯒꯤ ꯑꯩꯅ ꯇꯥꯛꯄꯗꯣ ꯇꯧꯔꯤꯌꯦ
ꯎꯝ ꯑꯣ ꯀ ꯅꯣꯏ ꯑꯗꯨꯃꯥꯏꯅ ꯇꯥꯛꯄꯤꯕ ꯇꯝꯕꯤꯕꯁꯨ ꯄꯩꯁꯥ ꯂꯧꯅꯩ ꯍꯥꯏꯗꯥꯢꯅꯦ
ꯑ
ꯍꯥ ꯍꯜꯂꯣ
ꯑꯁꯤ ꯄꯊꯅꯥ ꯗꯥꯏꯃꯟ ꯀꯥꯞꯄ ꯑꯃ ꯇꯧꯕ ꯑꯗꯨꯒꯤꯗꯤ ꯅꯠꯇꯕ ꯍꯥꯏꯗꯤ ꯄꯣꯠꯇꯣ ꯂꯩꯕ ꯂꯥꯛꯑꯝꯅꯤꯅ ꯄꯣꯠꯇꯣ ꯄꯣꯠꯇꯣ ꯀꯃꯥꯏꯅ ꯁꯤꯟꯅꯅꯤꯗꯣ ꯐꯖꯅ ꯇꯥꯛꯄꯤꯕꯗꯣ ꯑꯗꯨꯒꯤ ꯗꯨꯃꯥꯏꯅ ꯑꯩꯅ ꯇꯥꯛꯄꯤ ꯈꯣꯠꯄꯤ ꯇꯧꯕꯤ ꯑꯗꯣ ꯃꯔꯤ ꯃꯈꯥꯏ ꯑꯗꯥꯢꯗ ꯂꯣꯏꯗꯣꯏ ꯅꯠꯇ꯭ꯔꯣ ꯆꯞ ꯆꯥꯅ
ꯑꯣꯀꯦ ꯑꯣꯀꯦ ꯑꯧ ꯃꯥꯟꯅꯦ
ꯑꯗꯣ ꯃꯈꯥꯏ ꯑꯗꯨꯋꯥꯏꯗ ꯂꯣꯏꯔꯥ
ꯑꯧ ꯑꯧ ꯍꯜꯂꯣ ꯍꯜꯂꯥꯎ ꯍꯜꯂꯣ ꯍꯜꯂꯍꯜꯂꯣ ꯍꯜꯂꯣ ꯃꯅꯤꯄꯨꯔ ꯃꯅꯤꯄꯨꯔ ꯃꯅꯤꯄꯨꯔ ꯍꯩꯔꯗ꯭ꯔꯥ ꯆꯤꯆꯦ ꯎ ꯎꯝ ꯎ ꯍꯩ ꯎꯝ ꯑꯦ ꯍꯩꯆ ꯑꯦ ꯢ ꯢ ꯍꯩꯆ ꯢ ꯑꯦ ꯍꯩꯆ ꯑꯦ ꯚꯤꯍꯤ ꯢ ꯍꯩꯁ ꯑꯦ ꯑꯦꯁ ꯍꯩꯁ ꯑꯦ ꯢ ꯢ ꯍꯜꯂꯣ ꯍꯩꯁ ꯑꯦ ꯏꯌꯨ ꯏ ꯍꯩꯁ ꯑꯦ ꯑꯦ ꯑꯩ ꯍꯩꯁ ꯑꯦ ꯏ ꯏ ꯍꯁ ꯑꯦ ꯑꯦꯁ ꯍꯩꯁ ꯑꯦ ꯚꯤꯍꯤ ꯢ ꯍꯥꯎ ꯎ ꯍꯩꯁ ꯑꯦ ꯚꯤꯍꯤ ꯢ ꯑꯦ ꯍꯩꯁ ꯑꯦ ꯍꯜꯂꯣ ꯍꯜꯂꯣ ꯑꯩ ꯑꯩ ꯍꯩꯁ ꯍꯩꯁ ꯑꯦ ꯕꯤ ꯁꯤ ꯗꯤ